ꯑꯣ ꯎꯝ
ꯍꯧꯖꯤꯛ ꯀꯣꯜ ꯂꯥꯛꯄꯗꯣ ꯗꯤꯁꯀꯅꯦꯛꯇꯦꯠ ꯆꯠꯄ ꯃꯊꯗ
ꯑꯣ ꯑꯩꯅ ꯃꯨꯠꯈ꯭ꯔꯕ ꯆꯠꯇꯕ꯭ꯔꯥ ꯍꯥꯏꯔꯒ
ꯂꯥꯛ ꯂꯥꯛꯂꯝꯕꯅꯤ ꯉꯍꯥꯛ ꯑꯩ ꯐꯣꯟꯖꯦ ꯌꯥꯗꯕ
ꯎꯝ ꯎꯝ
ꯍꯦꯡ ꯆꯠꯈꯕꯣ
ꯎꯝ
ꯎꯝ
ꯗꯦ ꯀꯦꯅꯥꯟꯕꯤ
ꯏꯁ ꯁꯤꯡꯟꯖꯨ ꯆꯔꯗꯤ ꯍꯥꯎꯅꯤꯗ
ꯎꯝ ꯍꯥꯎꯒꯅꯤ
ꯑꯍꯝ
ꯂꯣꯛ ꯈꯨꯔꯤꯉꯩꯗ ꯕꯗꯥꯝ ꯈꯔ ꯍꯥꯞꯆꯤꯜꯂꯣ ꯑꯗꯨꯗ ꯑꯁ
ꯑꯦ ꯍꯥ ꯍꯤ ꯍꯤ ꯍꯤ ꯍꯤ ꯍꯤ ꯍꯤ
ꯍꯤꯗꯥꯛ ꯑꯣꯏꯅꯤꯡꯉꯥꯏ
ꯑꯥ ꯑꯧ ꯑꯍꯥꯎ ꯑꯍꯥꯎꯕ ꯆꯅꯤꯡꯉꯤꯗ ꯒꯤ ꯎ ꯎ ꯎꯝ
ꯑ
ꯆꯥꯏꯌꯦ ꯆꯥꯏꯌꯦ ꯆꯥꯏꯌꯦꯦ
ꯑꯦ ꯅꯪ ꯇꯨꯏꯁꯟꯒꯨꯝꯕ ꯂꯧꯕ꯭ꯔꯣ
ꯍꯣꯏ ꯑꯉꯥꯡ ꯑꯃ ꯈꯛꯇꯅꯤꯗ
ꯎꯗꯤ ꯇꯨꯏꯁꯟ ꯂꯧꯗ꯭ꯔꯦꯗ ꯑꯥ ꯃꯤꯗ ꯊꯥꯈ꯭ꯔꯦ
ꯇꯥꯛꯄ ꯋꯥꯏ
ꯎꯝ ꯋꯥꯏ ꯑꯗꯨꯒ ꯑꯩꯅ ꯇꯥꯛꯄꯗꯣ ꯏꯟꯗꯕ
ꯑꯩꯅ ꯑꯩꯅ ꯇꯥꯛꯑꯗꯤ ꯐꯨꯔꯅꯤꯗꯣ ꯑꯗꯨꯝ ꯊꯥꯈ꯭ꯔꯦ ꯇꯨꯏꯁꯟꯗ
ꯎꯝ ꯕ ꯅꯪ ꯕꯤ ꯑꯦ ꯂꯣꯏꯈ꯭ꯔꯦꯀꯣ
ꯍꯣꯏ
ꯅꯨꯡꯉꯥꯏꯔꯦ ꯑꯈꯣꯏꯅꯤꯅꯦ ꯀꯔꯤ ꯋꯥꯠ ꯂꯣꯏꯗꯤ ꯂꯣꯏꯈ꯭ꯔꯦ ꯑꯗꯨ ꯄ꯭ꯔꯦꯛꯇꯤꯀꯦꯜ ꯋꯥꯠꯂꯤꯌꯦ
ꯑꯣ
ꯄ꯭ꯔꯦꯛꯇꯤꯀꯜ ꯑꯃꯨꯛ ꯊꯥꯕ ꯊꯣꯛꯇꯗꯣꯏꯅꯦ ꯕꯤꯠ ꯂꯩꯇꯦꯗ
ꯏꯗ ꯎꯝ ꯁꯥꯏꯟꯁꯇꯤ ꯑꯗꯨꯃꯥꯏꯅ ꯇꯧꯕꯅꯦ ꯄ꯭ꯔꯦꯛꯇꯤꯀꯦꯜꯗꯨꯒꯣ
ꯎꯝ
ꯑꯥꯔꯠꯁꯅ ꯅꯨꯡꯉꯥꯏꯗꯤ ꯅꯨꯡꯉꯥꯏꯌꯦ ꯄ꯭ꯔꯦꯛꯇꯤꯀꯦꯜꯕꯨꯗꯤ ꯌꯥꯎꯗꯦ
ꯎꯝ ꯑꯥꯔꯠꯁ ꯀꯣꯏꯗꯤ ꯅꯨꯉꯥꯏꯑꯦ ꯎꯝ ꯑꯦꯛꯖꯥꯝ ꯊꯥꯕꯩ ꯂꯣꯏꯅ ꯆꯠꯅꯈ꯭ꯔꯦ ꯏꯝꯐꯥꯜꯗꯔ ꯀꯔꯤꯗꯔ
ꯑꯩꯈꯣꯏꯗꯤ ꯌꯨꯝꯗꯨꯗ ꯎꯝ ꯎ
ꯑꯩꯁꯨ ꯑꯦꯂꯕꯦꯟ ꯇꯨꯋꯦꯜꯐꯇꯤ ꯁꯥꯏꯟꯁ ꯂꯧꯕꯅꯤꯅꯦ
ꯎꯝ ꯍꯣꯏ ꯑꯦꯂꯚꯦꯟ ꯇꯨꯋꯦꯜꯐꯄꯨꯗꯤ ꯁꯥꯏꯟꯁ ꯇꯧꯕꯗꯣ ꯌꯥꯝ ꯀꯥꯟꯅꯩꯗ
ꯑꯣꯏ
ꯃꯥꯀꯨꯝꯕ ꯑꯗꯨꯝ ꯍꯦꯜꯂꯦꯕ ꯑꯥꯔꯠꯁ ꯈꯣꯏ ꯍꯛ ꯈꯜꯂꯗꯤ
ꯎꯝ
ꯎꯝ
ꯄꯟꯇ꯭ꯔꯦꯁ ꯀꯨꯝꯕ ꯄꯥꯏꯗ꯭ꯔꯣ ꯅꯪꯗꯦ
ꯄꯥꯏꯗꯅ ꯑꯩ ꯐꯣꯟ ꯌꯥꯗꯦ ꯅꯍꯥꯟ ꯄꯥꯏꯔꯝꯕꯅꯦ ꯑꯗꯨ ꯗꯤꯂꯦ ꯇꯧꯍꯧꯈ꯭ꯔꯦ
ꯇꯥꯕꯒꯤꯔꯣ ꯅꯒꯤ ꯐꯣꯟꯗꯣ ꯊꯃꯨ
ꯅꯠꯇꯦꯗ ꯑ ꯏꯁꯇꯣꯔꯤꯁꯁꯨ ꯆꯟꯗ꯭ꯔꯕ
ꯎꯝ
ꯁꯦꯀꯦꯟ ꯍꯦꯟ ꯐꯣꯟꯅꯦꯅ ꯀꯨꯏꯁꯨ ꯀꯨꯏꯔꯕꯒꯤꯅꯦ
ꯑꯁ ꯅꯨꯡꯁꯤꯌꯦ ꯐꯣꯟ ꯈꯣꯏꯁꯦꯀꯣ ꯑꯩꯁꯨ ꯐꯣꯟ ꯑꯧꯕ ꯑꯃ ꯂꯧꯅꯤꯡꯉꯤ
ꯎꯝ
ꯎ
ꯂꯤꯅꯤ ꯐꯨ ꯑꯅꯧ ꯑꯅꯧꯕ ꯂꯣꯏꯅ ꯄꯥꯏꯅꯔꯦ ꯑꯗꯣ
ꯑ ꯑꯗꯨꯅꯦ
ꯑꯩꯈꯣꯏ ꯈꯛꯇꯕꯅꯤ ꯀꯦꯃꯦꯔꯥ ꯁꯦꯡꯗꯕ ꯄꯥꯏꯔꯤꯗꯣ ꯎꯝ ꯃꯤꯂꯤ ꯂꯨꯄꯥ ꯑꯃ ꯄꯩꯆꯥꯥ ꯄꯥꯏꯕꯅꯤꯅ ꯑꯥꯏꯐꯣꯟꯒ ꯄꯥꯏꯅꯔꯦ
ꯍꯣꯏ
ꯑꯩꯈꯣꯏ ꯈꯛꯇ ꯉꯥꯏꯔꯤ ꯄꯩꯁꯥ ꯄꯥꯏꯗꯕꯗꯣ
ꯀꯩ ꯀꯥꯏꯗꯦ ꯃꯇꯝ ꯂꯥꯛꯈꯤꯅꯤꯌꯦ
ꯎꯝ ꯍꯥꯏꯕꯗ ꯀꯜꯂꯗꯤ ꯑꯗꯨꯝ ꯐꯪꯒꯅꯤꯗ
ꯍꯣꯏ ꯅꯠꯇ꯭ꯔꯒ ꯔꯤꯆ ꯍꯁꯕꯟ
ꯑꯗꯨ ꯊꯤꯕ
ꯅꯨꯡꯁꯤꯕꯤꯕ ꯔꯤꯁꯁꯨ ꯑꯣꯏꯕ ꯋꯥꯌꯦꯜꯁꯨ ꯑꯣꯏꯕ ꯄꯦꯁꯦꯟꯁꯨ ꯑꯣꯏꯕ ꯅꯣꯂꯦꯖꯁꯨ ꯋꯥꯡꯕ
ꯀꯗꯥꯏ ꯊꯤꯕ ꯆꯠꯁꯔ ꯑꯗꯨꯗꯤ ꯊꯤꯕ ꯆꯠꯁꯦ ꯊꯤꯕ ꯆꯠꯁꯦ ꯀꯥꯏꯗ ꯂꯩꯔꯛꯒꯦꯔ
ꯎ
ꯐꯪꯉꯗꯤ ꯐꯥꯔꯒ ꯂꯧꯔꯒꯦ ꯀꯩꯅꯣ
ꯎꯗꯅꯤ
ꯎꯝ
ꯎꯝ ꯎꯝ
ꯎꯝ ꯎꯝ ꯁꯤ ꯈꯣꯏꯈꯣꯏꯁꯨ ꯑꯦꯀꯁꯟꯒꯨꯝꯕ ꯆꯠꯄꯤꯔꯗꯤ ꯅꯨꯡꯉꯥꯏꯅꯤꯗ
ꯑꯣꯏꯣꯏ
ꯑꯩ ꯈꯪꯉ ꯁꯨꯡꯆꯥꯥ ꯆꯥꯗꯅꯤ ꯍꯀꯣꯡꯁꯨ ꯆꯥꯗꯅꯤ ꯆꯠꯀ ꯂꯤꯠꯆꯒꯅꯤ ꯍꯥꯏꯔꯒ
ꯑꯦꯟꯁꯀꯔꯁꯟ ꯉꯍꯥꯟ ꯗꯤꯁꯀꯠ ꯇꯧ ꯗꯤꯁꯀꯁ ꯇꯧꯔꯒ ꯏꯝꯐꯥꯜ ꯆꯠꯁꯦ ꯍꯥꯏꯕ ꯌꯥꯎꯕꯗꯒꯤ ꯕꯤꯠ
ꯑ ꯊꯥꯡꯖꯦ ꯒꯤ ꯑ ꯀꯔꯤ ꯌ
ꯁꯤꯂꯣꯡ ꯆꯠꯄꯗꯣ ꯅꯪꯁꯨ ꯌꯥꯎꯕ꯭ꯔꯣ ꯑꯣ ꯑꯩꯁꯨ ꯌꯥꯎꯗꯦ ꯅꯨꯡꯉꯥꯏꯗꯤ ꯅꯨꯡꯉꯥꯏꯕ ꯃꯥꯜꯂꯦ ꯃꯣꯏꯒꯤꯗꯣ
ꯑꯣ ꯈꯪꯗꯦ ꯑꯩꯈꯣꯏꯗ ꯆꯠꯁꯦ ꯍꯥꯏꯔꯒ ꯅꯥꯅ ꯆꯠꯄꯗꯨꯗꯤ ꯍꯥꯏꯔꯒ ꯑꯩꯈꯣꯏ ꯌꯥꯁꯨ ꯌꯥꯎꯗꯅ ꯍꯥꯏꯔꯒ ꯅꯣꯏꯗꯤ ꯀꯔꯤꯒꯤ ꯌꯥꯎꯗ
ꯌꯥꯎꯗꯕ꯭ꯔꯥ ꯍꯥꯏꯕ ꯄꯥꯝ
ꯑꯩꯈꯣꯏꯅꯦ ꯑꯩꯈꯣꯏ ꯁꯨꯡ ꯀꯥꯔꯤꯕꯗꯨ ꯎꯗꯕ꯭ꯔꯥ ꯍꯥꯏꯕꯅꯦ
ꯎꯝ
ꯈꯪꯗꯗ ꯑꯩꯈꯣꯏꯅ ꯍꯥꯏꯕꯗꯤ ꯀꯔꯤꯁꯨ ꯊꯧꯁꯥꯗꯗ
ꯑꯗ
ꯐꯟꯗ꯭ꯔꯦꯁꯀꯤ ꯈꯛꯇꯛꯇꯈꯜꯂ ꯂꯩꯦ
ꯎꯝ ꯃꯦꯝꯕꯔꯁꯤꯞ ꯐꯤꯁꯨ ꯄꯤꯗ꯭ꯔꯤꯌꯦ ꯑꯩꯈꯣꯏꯗꯤ
ꯑꯩꯁꯨ ꯄꯤ ꯑꯩꯗꯤ ꯑꯩꯗꯤ ꯄꯤꯈ꯭ꯔꯦ ꯑꯗꯨ ꯃꯟꯂꯤꯒꯤ ꯀꯔꯤ ꯐꯤꯇꯤ ꯐꯤꯐꯇꯤ ꯐꯥꯏꯚꯁꯨ ꯄꯤꯗ꯭ꯔꯔꯤ
ꯄꯤꯤ ꯄꯤꯁꯤ
ꯑ ꯏꯆꯦ ꯑꯩꯈꯣꯏ ꯈꯪꯁꯨ ꯈꯪꯂꯝꯔꯣꯏꯌꯦ ꯒ꯭ꯔꯨꯞꯇꯁꯨ ꯌꯥꯎꯗꯕꯅꯤ ꯃꯣꯏ ꯈꯪꯗꯦ ꯒ꯭ꯔꯨꯞꯇꯨ ꯑꯦꯠ ꯇꯧꯍꯜꯂꯣ ꯍꯥꯏꯒꯦ ꯇꯧꯕꯅꯦ
ꯎꯝ
ꯁꯇꯦꯟꯕꯥꯏꯅꯤ ꯎꯝ
ꯎ
ꯏꯟꯖꯤꯅꯤꯌꯥꯔ ꯇꯦꯛꯀꯤꯡ ꯑꯣꯟꯂꯥꯏꯟ ꯀ꯭ꯂꯥꯁ ꯍꯥꯏꯔꯒ
ꯀ ꯁꯤꯕꯥꯂ ꯅꯤ
ꯅꯪꯗꯤ ꯑꯦꯅꯤꯃꯦꯒꯤ ꯃꯨꯚꯤꯒꯨꯝꯕꯗꯤ ꯌꯦꯡꯗ꯭ꯔꯣ ꯑꯦꯅꯤꯃꯦ
ꯌꯦꯡꯗꯦ ꯏꯅꯦꯃꯤꯗꯤ ꯄꯥꯛ ꯌꯦꯡꯅꯤꯡꯗꯦꯗ
ꯎꯝ
ꯅꯨꯡꯉꯥꯏꯔꯤ ꯅꯨꯡꯉꯥꯏꯌꯦ ꯍꯥꯏꯌꯦ ꯑꯗꯨ
ꯍꯥꯟꯅ ꯌꯥꯝ ꯌꯦꯡꯅꯨꯔꯝꯃꯦ ꯍꯧꯖꯤꯛꯇꯤ ꯌꯦꯡꯗ꯭ꯔꯦ ꯀꯩꯒꯤꯅꯣ ꯈꯪꯗꯦ ꯎꯝ
ꯀꯣꯔꯤꯌꯥ ꯀꯣꯔꯤꯌꯥꯗ ꯑꯗꯨꯝ ꯉꯥꯎꯈ꯭ꯔꯦꯅꯦ
ꯅꯪ ꯁꯝ ꯑꯗꯨꯝ ꯁꯪꯍꯟꯒꯦꯔꯣ
ꯥꯡꯍꯟ ꯆꯥꯡꯍꯟꯒꯦ ꯇꯧꯕ
ꯁꯪꯍꯜꯂ ꯅꯪ ꯁꯝꯗꯣꯛ ꯐꯖꯩꯌꯦ
ꯋꯥꯏꯗ ꯁꯁꯁꯨ
ꯍꯣꯏꯀꯣ ꯁꯦꯕꯥꯑꯗꯤ ꯆꯪꯕꯅꯦ
ꯎꯝ
ꯑꯣꯅ
ꯎꯝ
ꯑꯅꯦ ꯄꯨꯂꯤꯁ ꯐꯖꯕ ꯑꯃ ꯂꯧꯅꯤꯡꯌꯦ ꯆꯤꯛꯀꯟꯁꯦ ꯈꯨꯖꯤꯡ ꯁꯥꯡꯍꯜꯂꯒ
ꯎꯝ ꯀꯣꯏ ꯕꯖꯥ ꯊꯥꯎ ꯇꯕ ꯀꯨꯏꯔꯦ
ꯁ
ꯄꯩꯁꯥ ꯂꯩ ꯇꯕꯅ
ꯚꯗꯤꯑꯣꯒꯤꯅꯦꯠ ꯂꯤꯁꯇꯣ ꯌꯥꯝ ꯈꯥꯡꯉꯦꯕ
ꯑꯣ ꯃꯃꯜ ꯌꯥꯝꯔꯝꯒꯅꯤ ꯑꯗꯨꯗꯤ
ꯑꯩ ꯑꯗꯨꯗꯤꯀꯣ
ꯎꯝ
ꯑꯩ ꯊꯣꯛꯈꯤꯒꯦꯀꯣ
ꯎꯝ ꯎꯝ ꯍ